ꯍꯜꯂꯣ
ꯎꯝ ꯍꯣꯏ ꯇꯥꯏꯀꯣ
ꯑꯣ ꯇꯥꯌꯦꯦ ꯇꯥꯌꯦꯦ ꯍꯧꯔꯛꯑꯣ ꯑꯃꯨꯛ ꯅꯪꯒꯤ ꯅꯨꯄꯤꯒ ꯅꯪꯒꯤ ꯋꯥꯔꯤ ꯑꯃꯨꯛ ꯍꯧꯔꯛꯑꯣ ꯍꯧꯥꯎꯔꯛꯑꯣ ꯍꯥꯏꯔꯛꯑꯣ ꯇꯥꯒꯦꯜꯂꯤꯔꯥꯛꯑꯣ
ꯌꯥꯝ ꯍꯥꯏꯅꯤꯡꯉꯥꯏ ꯂꯩꯇꯦꯗ ꯃꯥꯅ ꯐꯨꯔꯒ ꯃꯌꯨꯝ ꯆꯟꯈ꯭ꯔꯦ ꯍꯥꯏꯕꯗꯅ ꯂꯣꯏꯔꯦꯗ ꯅꯪꯗꯤ ꯅꯨꯄꯥ ꯂꯩꯔꯕꯣ
ꯑꯩꯁꯨ ꯅꯨꯄꯥ ꯑꯩꯁꯨ ꯑꯩꯒꯤ ꯅꯨꯄꯥ ꯎꯄꯨꯔꯣ ꯑꯃꯨꯛ ꯍꯪꯈ꯭ꯔꯕꯅꯦ
ꯅꯪꯅ ꯐꯨꯔꯒ ꯃꯥ ꯅꯪ ꯅꯪꯒꯤꯗꯤ ꯅꯪꯅ ꯐꯨꯕꯒꯤ ꯃꯥꯅ ꯍꯥꯟ ꯍꯥꯟꯕ ꯑꯣꯏꯔꯝꯒꯅꯦ
ꯃꯥꯅ ꯍꯪꯈ꯭ꯔꯦ ꯑꯩꯅ ꯄꯨꯕꯀꯣ ꯑꯗꯨꯃ ꯑꯩ ꯂꯩꯕ ꯉꯝꯃꯔꯣꯏ ꯅꯪ ꯅꯨꯄꯥ ꯑꯇꯣꯞꯄ ꯊꯤꯒꯦ ꯍꯥꯏꯗꯤ ꯊꯤꯔꯣ ꯍꯥꯏꯅ ꯑꯃ ꯍꯥꯡꯈ꯭ꯔꯦꯕ
ꯑꯍꯥꯟꯕꯗ ꯅꯣꯛꯅꯤꯡꯕ ꯑꯃ ꯍꯥꯏꯕꯤꯒꯦꯕꯀꯣ ꯅꯍꯥꯟ ꯏꯕꯥꯅꯤ ꯑꯍꯥꯟꯕ ꯂꯨꯍꯣꯡꯕ ꯀꯥꯟꯗꯅꯦ ꯃꯣꯏ ꯃꯌꯨꯝꯗꯒꯤ ꯀꯔꯤ ꯌꯦꯟ ꯑꯃ ꯄꯨꯔꯛꯑꯕꯅꯦꯕ
ꯎꯝ
ꯑꯗꯨ ꯃꯥ ꯍꯟꯥꯟꯕꯗ ꯑꯃꯨꯛ ꯄꯨꯔꯒ ꯆꯠꯈ꯭ꯔ ꯋꯥꯅꯤꯗ
ꯑꯣ ꯑꯗꯨꯗꯤ ꯌꯨꯝ ꯐꯥꯜꯁꯨ ꯃꯥꯡꯂꯔꯣꯏ ꯍꯥꯏꯁꯤꯅꯦꯕ ꯃꯥꯁꯦ
ꯆꯥꯗꯤ ꯄꯨꯒꯦꯅ ꯈꯟꯗꯦꯕ ꯃꯥꯒꯤ ꯌꯦꯟꯗꯣ ꯍꯟꯅ ꯄꯨꯔꯒꯗ ꯆꯟꯕꯣꯕꯥꯃꯤꯗ
ꯆꯥꯗꯤ ꯅꯪ ꯃꯥꯟꯕꯒꯤ ꯄꯨꯅꯤꯡꯗꯕ ꯃꯥꯜꯂꯦ
ꯑꯁ ꯑꯩ ꯃꯟꯗꯕꯅꯦ ꯃꯆꯥ ꯌꯥꯝ ꯀꯞꯄꯅꯦ ꯃꯥ ꯆꯠꯄꯗꯣ ꯐꯕ ꯕꯕꯥ ꯑꯩ ꯄꯣꯛꯑꯣꯏ
ꯌꯦꯡꯁꯨ ꯌꯦꯡꯕꯤꯗ ꯃꯥꯗꯤꯦ
ꯑꯗ ꯃꯁꯛ ꯃꯁꯛ ꯅꯪ ꯃꯥꯟꯕꯒꯤ ꯑꯣꯏꯔꯕꯅꯤꯗ
ꯃꯝꯕꯅꯤ ꯌꯥꯝ ꯅꯨꯡꯁꯤꯅꯦ
ꯑꯗꯣ ꯅꯨꯡꯁꯤꯗꯤ ꯅꯨꯡꯁꯤꯔꯝꯒꯅꯤ ꯑꯗꯨ ꯑꯣꯏꯔꯁꯨ ꯅꯪ ꯃꯥꯟꯕꯒꯤ
ꯍꯣꯏ ꯍꯣꯏ ꯑꯗꯨ ꯑꯗꯨꯒꯤꯗꯤ ꯑꯣꯏꯔꯝꯅꯤ ꯃꯥ ꯅꯪꯁꯨ ꯑꯗꯨꯃꯥꯏꯅ ꯇꯧ ꯃꯥꯜꯂꯦ ꯗ
ꯑꯁ ꯑꯩꯗꯤ ꯑꯉꯥꯡꯇ ꯂꯩꯇ꯭ꯔꯤꯍꯦ ꯑꯉꯥꯡ ꯂꯩꯇ꯭ꯔꯤꯉꯥꯏꯗꯅ ꯆꯦꯟꯈ꯭ꯔꯦ
ꯑꯁ ꯑꯗꯨꯗꯤ ꯅꯨꯄꯤ ꯑꯇꯣꯞꯄ ꯊꯤꯈ꯭ꯔꯣꯏ
ꯇꯅ ꯊꯤꯔ ꯂꯩꯕꯅꯦ ꯍꯟꯗ
ꯆꯥ ꯂꯩꯅꯤꯡꯉꯥꯏ
ꯎꯝ
ꯑꯩꯈꯣꯏꯗꯤ ꯏꯆꯥ ꯂꯩꯕꯅꯤ ꯏꯆꯥ ꯂꯩꯔꯕꯅꯤꯅ ꯅꯨꯄꯥ ꯊꯤꯗ꯭ꯔꯁꯨ ꯌꯥꯔꯦꯕꯀꯣ
ꯎꯝ ꯍꯟꯗꯛ ꯍꯟꯗꯛ ꯅꯨꯄꯤ ꯈꯨꯠꯁꯦ ꯁꯥꯊꯤꯕ ꯌꯥꯝꯃꯦꯕ ꯑꯗꯨꯒꯤ ꯑ ꯆꯤ ꯆꯤꯅꯤꯡꯗꯕ
ꯑꯩꯈꯣꯏꯒꯨꯝꯕꯀꯣ
ꯅꯣꯏꯒꯨꯝꯕꯁꯨ ꯊꯤꯕ ꯌꯥꯃꯦꯕ ꯍꯣꯏ ꯍꯨꯝꯐꯨ ꯍꯥꯏꯕ ꯌꯥꯝꯃꯦ ꯅꯨꯄꯤ
ꯀꯩ ꯃꯇꯝꯗꯗꯤ ꯅꯨꯄꯥꯒ ꯅꯨꯄꯥꯒ ꯅꯨꯡꯁꯤꯅꯥꯅꯕꯗ ꯌꯥꯝ ꯆꯥꯟꯅꯔꯦꯅ ꯑꯗꯨ ꯅꯨꯄꯥꯃ ꯀꯣꯛꯇ ꯊꯤꯈ꯭ꯔꯣ
ꯑ ꯑꯗꯨ ꯑꯗꯨ ꯐꯥꯎꯗꯤ ꯇꯧꯕ ꯉꯝꯃꯔꯣꯏꯍꯦ
ꯑꯦꯁ ꯑꯗꯨꯅ ꯐꯥꯗ꯭ꯔꯣ ꯅꯨꯄꯤ
ꯑ ꯀꯔ ꯇꯥꯏꯗ ꯀꯩ
ꯆ ꯌꯦꯡꯉꯣ ꯅꯪ ꯍꯔꯥꯎꯕ ꯆꯥꯡꯗꯣ
ꯅꯪ ꯅꯪ ꯅꯨꯄꯥ ꯀꯩꯅꯣ ꯅꯨꯄꯥꯗꯤ ꯗꯔꯀꯥꯔ ꯇꯥꯗꯕꯅꯤꯅ ꯅꯪ ꯍꯥꯟꯅ ꯇ꯭ꯔꯥꯏ ꯇꯧꯔꯒ ꯍꯥꯏꯔꯛꯑꯣꯗ
ꯑꯁ ꯑꯩꯗꯤ ꯏꯆꯥ ꯂꯩꯈ꯭ꯔꯦꯕ ꯑꯗꯨꯗꯤ ꯏꯆꯥ ꯂꯩꯈ꯭ꯔꯕꯅꯤꯅ ꯑꯗꯨꯝ ꯀꯅꯥꯗꯕ ꯑꯃꯨ ꯊꯤꯔꯁꯨ ꯐꯗꯨꯁꯨ ꯀꯩꯝꯇ ꯈꯦꯠꯅꯕ ꯂꯩꯇ꯭ꯔꯦ ꯅꯪꯗꯤꯅ ꯆꯥ ꯂꯩꯗꯕꯅꯤꯅ
ꯅꯨꯄꯥ ꯂꯧꯔꯒ ꯑꯩꯒꯤ ꯑꯉꯥꯡ ꯂꯩꯗꯣꯏꯅꯣꯕ
ꯑꯗꯨꯗꯤ ꯑꯦꯗꯣꯞ ꯇꯧꯔꯅꯦ ꯀꯥꯏꯩꯅꯣ
ꯑ ꯅꯪ ꯏ ꯁꯤꯔꯤ ꯈ꯭ꯔꯂ ꯑꯜꯂꯦꯗ
ꯀꯔꯤ ꯃꯇꯝꯗꯤꯀꯣ ꯅꯪ ꯎꯗ꯭ꯔꯣ ꯁꯨꯡ ꯎꯗ꯭ꯔꯤꯕ꯭ꯔꯅꯦ ꯅꯨꯄꯥꯅ ꯑꯉꯥꯡ ꯄꯣꯛꯄꯗꯣ
ꯑꯁꯦꯡꯕꯅꯦ ꯑ ꯑꯁꯦꯡꯕꯅꯦ ꯇꯧ ꯌꯥꯕꯅꯤ ꯅꯪ ꯑꯣꯏꯅ ꯑꯉꯥꯡ ꯄꯣꯛꯑꯕ ꯄꯀꯅꯤꯌꯦ
ꯑꯉꯥꯡ ꯄꯣꯛꯅꯤꯡꯕꯁꯨ ꯑꯉꯥꯡ ꯄꯣꯛꯄ ꯆꯍꯤ ꯍꯦꯟꯈ꯭ꯔꯗ ꯑꯩꯗꯤ
ꯌꯥꯏ ꯀꯩꯁꯨ ꯀꯩꯗꯦ ꯍꯤꯗꯥꯛ ꯍꯤꯗꯥꯛ ꯁꯦꯝꯃꯣ ꯑꯗꯨꯗꯤ ꯌꯥꯅꯤ
ꯎꯝ ꯎꯝ ꯅꯪꯒꯤ ꯑꯉꯥꯡꯗꯣ ꯑꯩꯒꯤ ꯄꯤꯈ꯭ꯔꯣꯗ ꯅꯪ ꯌꯥꯝ ꯅꯨꯡꯁꯤꯗꯕ ꯃꯥꯜꯂꯦ
ꯑꯁ ꯑꯩ ꯅꯨꯡꯁꯤꯕꯤ ꯅꯠꯇ꯭ꯔꯣ ꯅꯨꯄꯥ ꯑꯇꯣꯞꯄ ꯊꯤꯗꯅ ꯂꯩꯕꯗꯣ
ꯑꯗꯨ ꯅꯪꯉ ꯅꯪꯒꯤ ꯑꯉꯥꯡꯗ ꯑꯩꯒꯤ ꯄꯤꯔꯣ ꯅꯪ ꯅꯨꯨꯄꯥ ꯑꯇꯣꯞꯄ ꯊꯤꯈ꯭ꯔꯣ
ꯅꯨꯄꯥ ꯑꯇꯣꯞꯄ ꯊꯤꯔꯒ ꯑꯃꯨꯃ ꯅꯨꯄꯥꯁꯨ ꯑꯐꯕ ꯂꯩꯇ꯭ꯔꯦꯕꯀꯣ ꯑꯗꯨꯒꯤꯊꯤꯕ ꯇꯟꯕ
ꯑꯁ ꯐꯕ ꯌꯥꯝ ꯂꯩꯕꯅꯦꯍꯦ ꯑꯩ ꯑꯩꯒꯨꯝꯕ ꯌꯥꯝ ꯂꯩꯕꯅꯦ
ꯅꯪꯅꯦ ꯅꯝꯕꯔ ꯋꯥꯟꯅꯦ ꯅꯪ ꯅꯪ ꯅꯨꯄꯤꯗꯣ ꯅꯪꯉꯣꯟꯗ ꯂꯩꯅꯤꯡꯗꯕꯤ ꯅꯠꯇ꯭ꯔꯣ ꯆꯠꯊꯕꯗꯣ
ꯑ ꯅꯨꯄꯤꯅꯁꯠꯕꯒꯤꯅꯦ ꯑꯗꯨꯗꯤ
ꯑꯁ ꯁꯥꯊꯤꯔꯁꯨ ꯅꯪ ꯀꯩꯝꯇ ꯀꯩꯝꯇ ꯇꯧꯗ꯭ꯔꯗꯤ ꯑꯗꯨꯝ ꯂꯩꯅꯤ ꯑꯗꯨꯅ ꯅꯪꯁꯨ ꯃꯥꯅ ꯇꯝꯗꯕ ꯑꯃ ꯇꯧꯔꯨ ꯌꯔꯕꯅꯦꯕ ꯆꯠꯈꯈꯤꯕꯗꯣ
ꯅꯠꯇꯦ ꯃꯣꯏ ꯅꯨꯄꯤ ꯑꯩꯈꯣꯏꯗ ꯅꯨꯄꯤ ꯍꯟꯗꯛꯀꯤ ꯅꯨꯄꯤ ꯑꯩꯈꯣꯏꯗꯤ ꯃꯤꯛ ꯌꯥꯝꯃꯦꯕꯀꯣ ꯑꯗꯨ ꯂꯨꯄꯥ ꯑꯇꯣꯞꯄ ꯎꯕ ꯃꯥꯜꯂꯦ ꯃꯥꯗꯣ ꯑ ꯑꯗꯨꯒꯤ ꯑꯗꯨꯝ ꯆꯈ꯭ꯔꯦꯕ
ꯄ ꯑꯇꯕꯨꯣꯏꯕꯤ ꯑꯣꯏꯔꯅꯤ
ꯀꯣꯏꯕ ꯑꯣꯏꯔꯗꯤ ꯍꯧꯖꯤꯛ ꯂꯩꯈ꯭ꯔꯅꯤꯅꯦ ꯀꯣꯏꯗꯕꯒꯤ ꯍꯧꯖꯤꯛꯐꯥꯎ ꯂꯩꯇ꯭ꯔꯒ ꯂꯩꯔꯤꯁꯤꯗꯤ
ꯀꯣꯏꯕꯗꯣ ꯍꯥꯏꯕꯤꯒꯦ ꯃꯣꯏ ꯑꯇꯣꯝꯕꯤ ꯑꯣꯏꯅꯅ ꯑꯇꯣꯝꯕꯤ ꯑꯣꯏꯒꯦꯅ ꯀꯣꯏꯕ ꯅꯠꯇꯦꯕꯀꯣ ꯅꯨꯄꯤꯁꯤꯡꯗꯤ ꯅꯪꯒꯤ ꯄꯩꯁꯥ ꯄꯥꯝꯅꯩꯈꯣꯅꯦ ꯑꯗꯨ ꯑꯗꯨꯗꯨ ꯅꯪ ꯉꯧꯔꯒ ꯆꯠꯄ ꯀꯥꯟꯗ ꯅꯪꯒꯤ ꯅꯨꯄꯤꯁꯦ ꯈꯪꯗꯣꯛꯑꯦꯕ ꯑꯗꯨꯒꯤ ꯃꯌꯨꯝ ꯍꯟꯈ꯭ꯔꯦꯕ ꯅꯠꯇ꯭ꯔꯣ
ꯑꯗꯨ ꯑꯣꯏꯅꯤꯡꯉꯩꯁꯨ ꯑꯩꯗꯤ ꯄꯩꯁꯥꯁꯨ ꯂꯩꯇꯦ
ꯂꯩꯇ꯭ꯔꯁꯨ ꯅꯪꯒꯤ ꯅꯨꯄꯤꯗ ꯂꯩꯕ ꯈꯨꯗꯤꯡ ꯅꯪꯅ ꯄꯥꯏꯔꯒ ꯄꯤꯕꯗꯣ ꯂꯧꯔꯒ ꯄꯤꯕꯗꯣ
ꯑꯗꯨꯗꯤ ꯅꯨꯄꯤ ꯑꯩꯈꯣꯏ ꯆꯠꯄꯩ ꯏꯁꯗꯤ ꯌꯥꯝ ꯄꯥꯝꯕ ꯃꯥꯜꯂꯦꯅꯦ
ꯍꯣꯏꯗ ꯄꯥꯝꯕꯅꯦ
ꯑꯗꯨꯗꯤ ꯅꯨꯄꯥꯁꯦ ꯁꯛ ꯌꯥꯝ ꯐꯖꯔꯒ ꯄꯩꯁꯥ ꯂꯩꯇꯕꯒ ꯁꯛ ꯊꯤꯔꯒ ꯄꯩꯁꯥ ꯄꯥꯏꯕ ꯅꯨꯄꯥꯗ ꯀꯅꯥ ꯂꯧꯒꯅꯤ ꯅꯣꯏꯁꯦ
ꯑꯩꯔꯣ ꯅꯨꯄꯤꯔꯣ ꯅꯨꯄꯤꯒꯤ ꯋꯥꯈꯜꯒ ꯑꯩꯒꯤ ꯋꯥꯈꯜꯗꯤ ꯇꯣꯡꯉꯂ
ꯑꯗꯨ ꯅꯪꯒꯤ ꯋꯥꯈꯟꯗꯣ ꯍꯥꯏꯔꯣ
ꯑꯩ ꯋꯥꯈꯜꯗꯤꯀꯣ ꯅꯨꯄꯥ ꯃꯁꯛ ꯐꯖꯔꯗꯤ ꯌꯥꯔꯦꯗ ꯑꯩꯁꯦ ꯅꯠꯇꯦ ꯐꯖꯕ ꯉꯥꯛꯇꯗꯤ ꯌꯥꯔꯣꯏ ꯑꯩꯍꯣꯏ ꯄꯩꯁꯥ ꯃꯁꯥꯄꯨꯗꯤ ꯉꯥꯛꯛꯇ ꯍꯥꯏꯗꯤ ꯌꯥꯏꯑꯕꯀꯣ ꯑꯗꯨꯕꯨ ꯄꯨꯛꯆꯦꯜ ꯃꯥꯒꯤ ꯀꯝ ꯀꯃꯥꯏꯅ ꯅꯨꯄꯤꯕꯨ ꯌꯦꯡꯁꯤꯟꯕ꯭ꯔꯥ ꯍꯥꯏꯕꯗꯨꯣ ꯑꯗꯨꯁꯨ ꯊꯊꯧ ꯀꯥꯏꯅ
ꯑꯗꯨ ꯃꯁꯛꯇꯣ ꯄꯩꯁꯥꯗꯤ ꯐꯥꯏꯌꯦꯀꯣ ꯑꯗꯨꯒ ꯃꯤꯗꯤ ꯐꯥꯏꯌꯦꯀꯣ ꯑꯗꯨꯗ ꯃꯁꯥꯎ ꯆꯤ ꯐ꯭ꯔꯦ ꯃꯥꯒꯤ ꯃꯁꯝꯁꯨ ꯂꯩꯇ꯭ꯔꯦ ꯑꯗꯨꯒ ꯃꯥꯒꯤ ꯃꯥꯒꯤ ꯅꯣꯠ ꯆꯨꯞꯄ ꯌꯥꯝ ꯆꯥꯎꯕ ꯑꯗꯨ ꯌꯥꯕ꯭ꯔꯥ
ꯑꯗꯨꯗꯤ ꯑꯗꯨꯗꯤ ꯑꯗꯨꯗꯤꯀ ꯌꯥꯏ ꯌꯥꯔꯣꯏꯅ ꯍꯥꯏꯕꯗꯤ ꯉꯝꯗꯦ ꯃꯁꯛ ꯊꯤꯔꯁꯨ ꯑꯍ ꯅꯨꯄꯤꯗꯨ ꯍꯥꯏꯕꯤꯌꯦꯀꯣ ꯑꯍꯥꯟꯕꯗ ꯀꯣ ꯅꯨꯡꯁꯤꯅ ꯍꯥꯏ ꯅꯨꯡꯁꯤꯔꯁꯨ ꯑꯍꯥꯟꯕꯗ ꯅꯨꯡꯁꯤꯅꯕꯗꯤ ꯌꯥꯝ ꯐꯖ ꯍꯥꯏꯗꯤ ꯃꯃꯥꯏ ꯍꯥꯏꯁꯤꯔꯥ ꯌꯥꯝ ꯀꯟꯅ ꯅꯨꯡꯁꯤꯔꯣꯏꯕꯀꯣ ꯅꯨꯄꯤꯗꯤ ꯃꯁꯛꯇ ꯍꯦꯛ ꯍꯥꯟꯅ ꯌꯦꯡꯒꯅꯦꯕ ꯃꯁꯥꯛꯗ ꯍꯥꯟꯅ ꯌꯦꯡꯉꯒ ꯇꯥꯗ
ꯎ ꯇꯥꯏ ꯇ
ꯃꯁꯥꯛꯛꯇꯣ ꯍꯥꯟꯅ ꯌꯦꯡꯉꯤꯅꯦ ꯑꯗꯣ ꯅꯨꯡꯁꯤ ꯅꯥꯅꯕ ꯀꯥꯟꯗ ꯃꯁꯥꯕꯨꯗꯤ ꯀꯩꯝꯇ ꯀꯅꯥꯔꯔꯣꯏꯕꯀꯣ ꯅꯨꯄꯤꯉꯣꯟꯗꯗꯤ ꯑꯗꯨꯝ ꯅꯨꯄꯥꯅ ꯀꯃꯥꯏꯅ ꯌꯦꯡꯁꯤꯟꯕꯤꯕ ꯭ꯔ ꯃꯕꯨꯇ꯭ꯔꯤ ꯇꯧꯕꯗꯣ ꯀꯃꯥꯏꯅ ꯇꯧꯕ꯭ꯔꯥ ꯍꯥꯏꯅ ꯑꯗꯨꯒꯤ ꯋꯥꯈꯜꯂꯣꯟꯅ ꯑꯃꯨꯛ ꯆꯠꯂꯅꯤꯕ
ꯑ ꯑꯗꯨ ꯑꯗꯨ ꯅꯪꯕꯨꯗꯤ ꯐꯖꯅ ꯇ꯭ꯔꯤꯠ ꯇꯧꯒꯅꯦꯕ ꯑꯗꯨ ꯃꯁꯛ ꯃꯁꯛ ꯈꯛꯇꯅꯦꯕ ꯄ꯭ꯔꯣꯕ꯭ꯂꯦꯝ ꯂꯩꯔꯤꯁꯦ ꯑꯗꯨꯗꯤ ꯅꯪꯕꯨ ꯐꯖꯅ ꯍꯣꯏ
ꯄꯩꯁꯥꯁꯨ ꯄꯥꯏꯅꯤ ꯑꯩꯕꯨꯁꯨ ꯐꯖꯅ ꯇ꯭ꯔꯤꯠ ꯇꯧꯕꯤ ꯍꯥꯏꯗꯤ ꯌꯥꯏ ꯑꯗꯨꯅ ꯃꯥꯒꯤ ꯄꯩꯁꯥ ꯂꯩꯕꯗꯨꯅ ꯃꯁꯥꯛ ꯐꯖ ꯄꯁꯗꯤꯌꯥ ꯍꯥꯏꯅ
ꯑꯗꯨꯗꯤ ꯅꯨꯄꯥ ꯁꯛꯁꯨ ꯐꯖꯕꯀꯣ
ꯑꯥ
ꯊ ꯐꯖꯕ ꯑꯗꯨꯒ ꯐꯖꯅꯁꯨ ꯇ꯭ꯔꯤꯠ ꯇꯧꯕ ꯕꯠ ꯄꯩꯁꯥꯗꯤ ꯂꯩꯇ ꯠꯇꯕ ꯑꯁꯤꯒꯨꯝꯕ ꯃꯤꯒ ꯑꯃꯒ ꯀꯅꯥꯗ ꯄꯥꯏ
ꯑꯗꯨꯅ ꯂꯧꯅꯤ ꯑꯩꯗꯤ
ꯎ ꯁꯛ ꯐꯖꯕꯒ ꯐꯖꯅ ꯇ꯭ꯔꯤꯠ ꯇꯧꯕꯒ
ꯑꯣ
ꯄꯁꯥꯗꯤꯦ ꯂꯩꯇꯕ
ꯐꯁꯂꯦꯗꯨꯁꯨ ꯀꯗ ꯀꯥꯏꯗꯗ
ꯎꯝ ꯍꯝ
ꯏꯛ ꯏꯅꯥꯛ ꯌꯥꯝ ꯈꯨꯜꯂꯒ ꯏꯅꯥꯛ ꯌꯥꯝ ꯈꯨꯟꯕ ꯃꯤ ꯃꯌꯨꯝꯗ ꯄꯥꯜꯂꯒ ꯅꯨꯡꯉꯥꯏꯅ ꯂꯩꯕ ꯉꯝꯗꯕ ꯁꯔꯨꯛꯇꯤ
ꯌꯥꯝ ꯆꯥꯅꯤꯡꯉꯥꯏ ꯂꯩꯗ꯭ꯔꯁꯨ ꯍꯔꯥꯎꯅ ꯂꯩꯕꯗꯣ ꯑꯗꯨꯗꯤ ꯈꯤꯇꯪ ꯂꯩꯕꯁꯨ ꯌꯥꯝ ꯄꯦꯟꯒꯅꯦꯕꯀꯣ ꯅꯠꯇ꯭ꯔꯣ
ꯃꯥꯅꯦ ꯃꯥꯅꯦ
ꯑꯗꯨꯅꯦ ꯅꯣꯏ ꯅꯨꯄꯥꯁꯨ ꯈꯜꯂꯝꯕꯅꯤꯅ ꯅꯨꯄꯤ ꯃ ꯄꯨꯛꯆꯦꯜ ꯐꯔꯗꯤ ꯌꯥꯔꯦꯅ ꯑꯗꯨꯝ ꯈꯜꯂꯝꯕꯅꯤꯅ ꯅꯠꯇ꯭ꯔꯣ
ꯍꯣꯏ ꯎꯝ ꯅꯨꯄꯥꯗꯤꯀꯣ ꯅꯨꯄꯥꯗꯤꯀꯣ ꯅꯣꯏ ꯅꯨꯄꯥꯗꯤꯀꯣ ꯅꯨꯄꯤ ꯌꯦꯡꯕꯗꯣ ꯃꯁꯛꯇ ꯍꯦꯟꯅ ꯍꯦꯟꯅ ꯌꯦꯡꯕꯅꯦꯕ ꯍꯥꯠꯇ꯭ꯔꯣ
ꯍꯣꯏ ꯃꯁꯛ ꯍꯣꯏ ꯃꯁꯛꯅ ꯍꯦꯟꯅ ꯌꯦꯡꯉꯥꯏꯗ ꯑꯣꯏꯔꯁꯨ ꯃꯁꯛ ꯌꯥꯝ ꯐꯖꯔꯁꯨ ꯄꯔꯁꯣꯅꯦꯜꯂꯤꯇꯤ ꯄꯥꯝꯗ꯭ꯔꯗꯤ ꯄꯥꯝꯗꯦꯗ
ꯑꯦ ꯅꯠꯇꯦ ꯅꯨꯄꯥ ꯑꯌꯥꯝꯕ ꯇꯧꯕꯅꯦ ꯃꯔꯝ ꯆꯠ ꯊꯤꯔꯁꯨ ꯃꯁꯥꯛ ꯐꯖꯔꯗꯤ ꯍꯣꯏ ꯂꯧ ꯅꯨꯄꯥꯁꯤꯡꯁꯤꯗꯤꯀꯣ ꯂꯧꯒꯦꯅ ꯈꯟꯂꯁꯨꯅ ꯑꯗꯨ ꯑꯗꯨꯃꯥꯏꯅ ꯋꯥꯈꯜꯂꯣꯟ ꯄꯨꯕꯗꯣ ꯌꯥꯝꯃꯦꯕ
ꯑꯩꯅ ꯐꯪꯉꯗꯤ ꯌꯥꯔꯦ ꯑꯁ ꯑꯗꯨ ꯑꯩꯈꯣꯏꯁꯨ ꯄ꯭ꯔꯤꯊꯤꯕꯤꯗ ꯌꯅꯤꯅ ꯑꯗꯨꯝ ꯋꯥꯔꯤꯁꯤꯡꯁꯦ ꯇꯥꯏꯅꯦ ꯀꯥꯏꯩꯅ
ꯇꯥꯕꯅꯦꯕ ꯑꯦꯛꯁꯄꯤꯔꯤꯟꯁꯁꯤ ꯅꯠꯇꯦꯕ ꯑꯗꯨꯗꯤ
ꯑꯣꯏꯣꯏꯗ
ꯑ ꯅꯪꯁꯨ ꯅꯨꯡꯉꯥꯏꯕ ꯃꯤꯅꯤꯗ
ꯅꯣꯏꯗꯤ ꯑꯦꯛꯁꯄꯤꯔꯤꯌꯦꯟꯁ ꯇꯧꯔꯕ꯭ꯔꯥꯅꯦ
ꯑꯩꯈꯣꯏꯗ ꯑꯦꯛꯁꯄꯤꯔꯤꯌꯦꯟꯁ ꯇꯧꯗꯦꯍꯦ ꯋꯥꯔꯤꯁꯨ ꯌꯥꯝ ꯇꯥꯗꯦꯍꯦ ꯑꯩꯈꯣꯏꯗ ꯀꯔꯤꯁꯨ ꯈꯪꯗꯦ ꯅꯪꯅ ꯍꯥꯏꯕꯗꯨꯅ ꯑꯍꯥꯟꯕ ꯑꯣꯏꯅ ꯇꯥꯏꯌꯦ
ꯑꯁ ꯃꯔꯅꯦ ꯐꯖ
ꯦꯡꯕꯅꯦ ꯑꯗꯨꯗꯤ ꯅꯪꯒꯤ ꯕ꯭ꯔꯗꯔꯁꯨ ꯖꯕ ꯍꯠꯇ ꯌꯦꯡꯉꯣ ꯃꯥꯂꯀꯣ
ꯁꯐ ꯁꯔ ꯏꯒꯦꯗ
ꯃꯣꯏꯅ ꯁꯛ ꯊꯤꯔꯗꯤ ꯁꯛ ꯐꯖꯕ ꯌꯦꯡꯅꯤꯡꯗ꯭ꯔꯁꯨ ꯃꯣꯏꯅ ꯌꯦꯡꯕꯤꯔꯣꯏꯗꯅ ꯑꯗꯨꯒꯤ ꯑꯗꯨꯝ ꯃꯣꯏꯒꯤ ꯂꯩ ꯄ ꯑ ꯕꯗꯅ ꯄꯨꯔꯥ
ꯑ
ꯑꯗꯨꯁꯨ ꯑꯃ ꯂꯩꯌꯦꯕ
ꯁꯛ ꯊꯕ ꯑꯩꯈꯣꯏꯗ ꯅꯨꯄꯤ ꯁꯛ ꯐꯖꯕ ꯐꯪꯉꯦ ꯍꯥꯏꯕꯒꯤ ꯍꯥꯏꯗꯤ ꯍꯔꯥꯎꯅ ꯂꯩꯕꯅꯤ
ꯑꯁ ꯅꯨꯄꯥꯗꯤꯀꯣ
ꯎꯝ
ꯅꯨꯄꯥꯗꯤ ꯑ ꯀꯕꯤ ꯀꯕꯤꯅ ꯏꯅ ꯈꯃꯗꯣ ꯀꯥꯎ ꯑꯩꯅ ꯍ ꯀ ꯈꯃꯗꯣ
ꯌꯔꯣ
ꯑ ꯅꯨꯄꯥꯔꯤ ꯃꯁꯛ ꯊ ꯃꯤ ꯅꯨꯄꯤ ꯃꯁꯛ ꯊ ꯗꯤ ꯅꯨꯡꯁꯤꯕꯤ ꯅꯨꯡꯁꯤꯅꯤꯡꯗꯦꯕꯀꯣ ꯄꯨꯛꯆꯒꯦ ꯑꯃꯨꯛ ꯐꯖꯔꯁꯨ ꯑꯃ ꯅꯨꯄꯥ ꯑꯃ ꯑꯅꯤꯗꯤ ꯑꯗꯨꯃꯥꯏ ꯍ ꯑꯣꯏꯔꯝꯅꯦ ꯑꯗꯨꯕꯨ ꯅꯨꯄꯤꯗꯤ ꯑꯌꯥꯝꯕꯗ ꯅꯨꯄꯥ ꯃꯁꯛ ꯊꯤꯔꯁꯨ ꯅꯨꯡꯁꯤꯕꯤꯕ ꯌꯥꯝ ꯂꯩꯕꯅꯦꯕ ꯃꯣꯏꯅ ꯃꯁ ꯌꯥꯝ ꯃꯣꯏ ꯑꯃ ꯃꯁꯛ ꯌꯥꯝ ꯐꯖꯕ ꯅꯨꯄꯥꯅ ꯑꯃꯁꯛ ꯄꯤꯕ ꯍꯥꯏꯕꯗꯣ
ꯑꯁ ꯅꯨꯄꯥꯁꯨ ꯁꯥꯠ ꯐꯖꯕ ꯑꯩꯈꯣꯏ ꯅꯨꯄꯤ ꯊꯤꯕ ꯀꯣꯏ ꯥꯏ ꯌꯥꯝ ꯂꯩꯕꯅꯦꯍꯦ
ꯁꯦꯁ ꯂꯩꯇꯦ ꯑꯩꯗꯤꯁꯨ ꯎꯗ꯭ꯔꯤ
ꯌꯥꯝꯅꯕꯅꯦ ꯑꯩꯈꯣꯏꯗ ꯑꯁ ꯁꯤ ꯅꯨꯄꯥꯗꯤ ꯁꯛ ꯌꯥꯝ ꯐꯖꯔꯒ ꯀꯃꯥꯏꯅ ꯅꯨꯄꯤ ꯊꯤꯕ ꯀꯣꯏꯕ꯭ꯔꯥ ꯑꯗꯨꯃꯥꯏꯅ ꯍꯥꯏꯕ ꯌꯥꯝ ꯂꯩꯕꯅꯦ ꯑꯩꯈꯣꯏ
ꯑꯗꯨ ꯍꯦꯟꯅ ꯅꯨꯄꯤꯅ ꯅꯨꯄꯤ ꯃꯁꯛ ꯌꯥꯝ ꯐꯖꯔꯒ ꯅꯨꯄꯥ ꯃ ꯁꯛ ꯌꯥꯝ ꯊꯤꯔꯒ ꯑꯩꯈꯣꯏ ꯅꯥꯏꯌꯦ ꯍꯥꯏꯅ ꯍꯥꯏꯕꯗꯣ ꯑꯗꯨ ꯍꯦꯟꯅ ꯇꯥꯏꯌꯦꯕ ꯊꯦꯡꯁꯨ ꯊꯦꯡꯅꯏꯌꯦꯕ ꯅꯠꯇ꯭ꯔꯣ ꯅꯣꯏꯁꯨ ꯑꯁꯦꯡꯕ ꯍꯥꯏꯔꯗꯤ ꯑꯗꯨꯃꯥꯏꯅ ꯑꯣꯏꯔꯝꯅꯤꯗ
ꯑꯥ ꯈꯪꯗ꯭ꯔꯦꯗ
ꯈꯪꯂꯔꯣꯏ ꯅꯪ ꯌꯥꯅꯤꯡꯗꯕꯒꯤ
ꯑꯗꯨꯗ ꯅꯪꯗꯤ ꯅꯪꯒꯤ ꯕ꯭ꯔꯗꯔꯗꯤ ꯀꯔꯝꯕ ꯅꯨꯄꯤꯒꯨꯝꯕ ꯌꯦꯡꯕ꯭ꯔꯣ
ꯑꯁ ꯑꯗꯣꯗꯤ ꯈꯪꯗꯦꯍꯦ
ꯁꯨꯡꯍꯥꯏ ꯍꯥꯏꯗꯕ꯭ꯔꯥ
ꯍꯥꯏꯗꯦ ꯅꯨꯄꯤ ꯌꯦꯡꯗꯦ ꯃꯥꯗꯤ
ꯅꯨꯄꯥ ꯌꯦꯡꯕ꯭ꯔꯥ
ꯅꯨꯄꯥꯈꯩꯗ ꯅꯨꯕꯥꯟꯅꯤ ꯅꯨꯕꯥꯟꯅꯤ ꯑꯣꯏꯅ ꯀꯣꯏꯅꯔꯗꯣꯅ ꯑꯗꯨꯗꯤ
ꯑꯩ ꯅꯨꯄꯤ ꯌꯦꯡꯉꯨꯅꯦꯅ ꯑꯩꯗꯤ ꯅꯨꯄꯤ ꯌꯦꯡꯕꯅꯤꯗ ꯅꯪꯒꯤ ꯕ꯭ꯔꯗꯔ ꯅꯨꯄꯥ ꯌꯦꯡꯉ ꯅꯪꯅ ꯅꯨꯄꯤ ꯌꯦꯡꯗꯦ ꯍꯥꯏꯕꯒꯤ
ꯅꯪ ꯅꯪ ꯅꯪ ꯅꯨꯄꯤ ꯅꯨ ꯅꯨꯄꯤꯁꯩ ꯀꯤꯈ꯭ꯔꯦ ꯍꯥꯏꯕ ꯅꯠꯇ꯭ꯔꯣ ꯑꯗꯨꯒꯤ ꯃꯥ ꯑꯣꯏꯅ ꯌꯦꯡꯈ꯭ꯔꯕ
ꯑꯁ ꯑꯗꯨꯗꯤ ꯍꯥꯟꯅꯗꯅ ꯅꯪꯒꯤ ꯄ꯭ꯂꯥꯟ ꯃꯥꯜꯂꯦꯗ ꯅꯪꯅ ꯍꯥꯟꯅ ꯅꯨꯄꯥ ꯌꯦꯡꯈ꯭ꯔꯣ ꯍꯥꯏꯕꯗꯣ ꯅꯪꯒꯤ ꯕ꯭ꯔꯗꯔ ꯂꯩꯕꯤꯒ ꯅ ꯑꯗꯨꯅ ꯁꯦꯝꯕ ꯍꯥꯎ
ꯑ ꯃꯖꯦ ꯑꯩ ꯎꯀꯤꯔꯤ
ꯋꯥꯔꯤꯁꯦ ꯋꯥꯔꯤꯁꯦ ꯂꯥꯁ ꯅꯪꯄ꯭ꯂꯥꯟꯗ ꯂꯥꯛ
ꯍꯣꯏ ꯆꯨꯝꯃ
ꯁꯏꯆꯝꯕ ꯃꯤꯗꯤ ꯑꯣꯏꯗ꯭ꯔꯦꯅꯦ
ꯆꯝꯗꯦ ꯑꯩꯈꯣꯏꯗꯤ ꯌꯥꯝ ꯍꯣꯏ ꯑꯗꯨꯅꯦ ꯑꯁ ꯍꯅ ꯃꯪ